ꯀꯩꯗꯧꯔꯤꯒꯦ
ꯑꯁ ꯍꯧꯖꯤꯛꯅ ꯏꯔꯨꯨꯔꯒ ꯂꯣꯏꯔꯒ ꯐꯝꯔꯒ ꯂꯩꯌꯦ ꯅꯪꯗꯤ
ꯑ ꯑꯩ ꯑꯩꯁꯨ ꯐꯝꯃꯒ ꯂꯩꯌꯦ ꯑꯩꯌꯥ ꯅꯨꯡꯉꯥꯏꯔꯅꯤꯍꯦ ꯅꯪꯗꯤ ꯏꯔꯨꯔꯒ ꯑꯁ
ꯍꯧꯖꯤꯛꯇꯤ ꯏꯪꯉꯒ ꯅꯨꯡꯉꯥꯏꯔꯅ ꯂꯩꯔꯤ
ꯑ ꯑꯩ ꯑꯈꯣꯏꯗꯤ ꯑꯈꯣꯏꯗꯤ ꯁꯥꯃꯟꯗꯅ ꯂꯣꯏꯔꯦ
ꯍꯣꯏ ꯉꯁꯨ ꯌꯥꯝ ꯁꯥꯏꯦ ꯑꯗꯨꯒꯤ ꯑꯩ ꯊꯦꯡꯅꯏꯗꯅꯦ
ꯍꯣꯏ ꯅꯣꯡꯁꯨ ꯆꯨꯗꯦꯕ ꯑꯗꯨꯒꯤꯀꯣ ꯅꯣꯡ ꯆꯨꯔꯤꯗꯤ ꯈꯔꯗꯤ ꯐꯥꯗꯣꯏꯕ ꯅꯣꯡꯁꯨꯦ ꯁꯨꯞ ꯆꯨ ꯆꯨꯗꯦ
ꯑꯗꯨꯅꯦ ꯁꯥꯃꯟꯕꯒꯤ ꯍꯧꯖꯤꯛꯅ ꯏꯔꯨꯕꯅꯦꯁꯨ
ꯎꯝ ꯑꯁꯅꯤ ꯑꯗꯨꯅꯤ ꯅꯪꯗꯤ ꯌꯥꯝ ꯅꯨꯡꯉꯥꯏꯔꯅꯤꯍꯦ ꯑꯩꯁꯨ ꯏꯔꯗꯗꯤ ꯇꯨꯝꯃ ꯌꯥꯔꯣ
ꯑꯗꯨꯗꯣꯅꯦ ꯆꯪꯁ ꯆ ꯈꯖ
ꯑꯥꯎ ꯍꯣꯏ ꯍꯧꯖꯤꯛ ꯈꯛꯇ ꯆꯥꯔꯦ ꯅꯪꯗꯤ
ꯑꯣ ꯑꯩꯁꯨ ꯆꯥꯗ ꯂꯣꯏꯔꯦ ꯑꯗꯨꯒ ꯑꯃꯨꯛ ꯏꯔꯣꯏ
ꯑꯣ ꯑꯁ ꯍꯦꯛ ꯆꯥꯕ ꯂꯣꯏꯔꯒ ꯑꯗꯨꯝ ꯏꯔꯨꯕ
ꯍꯣꯏ ꯁꯥꯃꯟꯕꯒꯤ ꯎꯄꯥꯏ ꯂꯩꯇꯦ
ꯑ ꯉꯝꯃꯔꯣ ꯑꯩꯗꯤ ꯍꯦꯛ ꯆꯥꯕ ꯂꯣꯏꯔꯒ ꯑꯗꯨꯝ ꯏꯔꯨꯕꯗꯤ ꯄꯨꯛꯇꯣ ꯀꯩꯅꯣꯝ ꯄꯨꯛ ꯊꯜꯂꯦꯕ ꯑꯗꯨꯒꯤ ꯋꯥꯏ ꯀꯩ ꯌꯤꯟꯖꯥꯡ ꯆꯥꯔꯤꯅꯣ
ꯉꯁꯤꯁꯦ ꯑꯩꯗꯤ ꯁꯤꯡꯖꯨ ꯑꯣꯏꯅ ꯆꯥꯏ
ꯑꯣ ꯌꯥꯝ ꯍꯥꯎꯔꯅꯤ ꯍꯥꯏꯦ ꯑꯗꯨꯗꯤ ꯀ ꯐꯤꯖꯣꯔ
ꯑꯣ ꯅꯥꯀꯨꯞꯄꯤꯁꯤꯡꯗꯨ ꯑꯗꯨꯒ ꯍꯋꯥꯏ ꯍꯋꯥꯏ ꯑꯁꯪꯕꯤꯗꯣ
ꯑꯁ ꯍꯋꯥꯏꯗꯤ ꯄꯥꯝꯗꯦꯍꯦ
ꯍꯥꯏꯕꯗꯤ ꯁꯤꯡꯖꯨꯗ ꯊꯕꯗꯣ ꯍꯋꯥꯏ ꯑꯁꯪꯕꯤ ꯍꯥꯏꯕꯅꯤ
ꯑꯣ ꯑꯣ ꯑꯣ ꯑꯣ
ꯅꯪꯗꯤ
ꯑꯩꯗꯤ ꯉꯁꯤꯁꯦ ꯉꯥ ꯑꯇꯥꯎꯕ ꯆꯥꯏꯌꯦ
ꯑꯁ ꯎꯝ ꯅꯈꯣꯏꯒꯤꯗꯤ ꯅꯩꯔꯦꯍꯦ ꯌꯦꯟꯖꯥꯡꯗꯤ
ꯑꯥꯎ ꯅꯪꯁꯨ ꯆꯥꯒꯦ ꯇꯧꯔꯤꯗꯤ ꯄꯤꯔꯛꯀꯦ
ꯍꯣꯏ ꯆꯥꯅꯤꯡꯉꯦ ꯑꯗꯨ ꯍꯟꯗ ꯍꯟꯅꯛ ꯆꯥꯅꯤꯡꯅꯉꯥꯏ ꯂꯩꯕꯅꯦ
ꯑ ꯅꯣꯡꯃ ꯑꯃ ꯌꯥꯥꯛꯑꯣ ꯄꯤꯒꯦ
ꯑꯣ ꯃꯔꯛ ꯃꯔꯛꯇ ꯆꯥꯅꯤꯡꯕ ꯐꯥꯎꯋꯦꯕ
ꯇ
ꯁꯤ ꯃꯁꯤ ꯀꯔꯤ ꯇꯧꯔꯤꯅꯣ
ꯃꯁꯤꯁꯤꯗꯤ ꯀꯗ ꯇꯗ ꯑꯗꯨꯝ ꯂꯩꯌꯦ ꯑ ꯍꯣꯏ ꯀꯂꯦꯖ ꯆꯠꯂꯦꯕ ꯑꯗꯨꯒ ꯍꯜꯂꯛꯑꯦ ꯀꯣꯂꯦꯖ ꯆꯠꯂꯒ ꯑꯦ ꯀꯣꯂꯦꯖ ꯃꯃꯜꯗ ꯀꯩ ꯍꯥꯏꯁꯤꯔꯥ ꯑꯣꯏꯔꯒ ꯂꯩꯏꯕꯅꯦ
ꯑꯣ ꯁꯥꯕꯒꯤꯔꯣ ꯁꯥꯕꯒꯤꯔꯣ ꯍꯥꯏꯕ
ꯑꯍꯥꯎ ꯁꯥꯃꯟꯕꯒꯤ ꯑꯗꯨꯒ ꯑꯣꯖꯥꯅ ꯂꯦꯛꯆꯔ ꯇꯧꯕꯁꯨ ꯀꯩ ꯍꯥꯏꯁꯤ꯭ꯔꯥ ꯃꯥꯒꯤ ꯂꯦꯛꯆꯔ ꯇꯧꯕꯒꯤ ꯃꯑꯣꯡꯗꯣ
ꯍꯣꯏ ꯍꯣꯏ
ꯀꯟꯁꯦꯟꯇ꯭ꯔꯦꯠ ꯇꯧꯕ ꯌꯥꯔꯦꯕ ꯆꯪꯗꯦꯕ ꯀꯣꯛꯇ ꯑꯥꯎ ꯇꯨꯝꯕ ꯅꯨꯡꯉꯥꯏꯕꯒꯤ ꯐꯛꯆꯔꯗꯣ ꯍꯧꯋꯦꯕ ꯑꯗꯨꯒꯤ ꯅꯣꯏꯗꯤ ꯑꯗꯨꯃꯥꯏꯅ ꯇꯧꯗ꯭ꯔꯣ
ꯧ ꯑꯥꯗ ꯃꯥ ꯇꯧꯔꯁꯨ ꯌꯥꯎꯕꯅꯦ ꯑꯩꯈꯣꯏꯁꯨ
ꯑ
ꯃꯈꯣꯏꯅ ꯃꯈꯣꯏꯅꯀꯣ ꯂꯤꯌꯦ ꯍꯥꯏꯔ ꯍꯥꯏꯗꯤ ꯇꯨꯝꯔꯅꯤ ꯃꯈꯣꯏꯒꯤ ꯋꯥꯗ ꯇꯨꯝꯅꯤꯡꯕ
ꯑꯥꯎ ꯑꯥꯎ ꯑꯗꯨꯒ ꯀ꯭ꯂꯥꯁ ꯔꯣꯝꯗ ꯇꯣꯝꯕꯁꯨ ꯌꯥꯝ ꯋꯥꯏꯀꯣ
ꯑꯗꯨꯅꯦ ꯍꯥꯏꯕꯗꯤ ꯑꯩꯈꯣꯏꯒꯤ ꯊꯃꯨꯡ ꯅꯠꯇꯕꯅꯤꯅ ꯎꯄꯥꯏ ꯂꯩꯇꯦ ꯑꯗꯨꯅ
ꯑꯗꯨꯅꯦ ꯌꯥꯝ ꯋꯥꯏꯑꯦ ꯀꯩ ꯍꯥꯏꯁꯤꯔꯥ ꯎꯒꯦ ꯎꯒꯦꯔꯥꯅ ꯑꯗꯨꯝ ꯄꯥꯈꯠꯂꯒ ꯑꯗꯨꯝ ꯂꯩꯕꯗꯣ ꯍꯣꯏ ꯑꯁ ꯌꯥꯝ ꯋꯥꯏꯌꯦ ꯇꯨꯝꯅꯤꯡꯕꯁꯨ ꯍꯥꯏꯇꯥꯔꯦ
ꯑꯗꯨꯅꯦ ꯍꯥꯏꯕꯗꯤ ꯃꯦꯝꯅ ꯑꯃꯨꯛ ꯎꯔꯗꯤ ꯑꯃꯨꯛ ꯆꯩꯔꯛꯀꯅꯤ
ꯎꯝ ꯑꯗꯨꯒ ꯑꯣꯖꯥꯅ ꯂꯩꯕ ꯀꯥꯟꯗꯗꯤ ꯑꯗꯨꯝ ꯇꯨꯝꯅꯤꯡꯕ ꯍꯦꯛ ꯆꯠꯂꯗꯤ ꯇꯨꯝ ꯌꯥ ꯌꯥꯗꯕꯅꯦ ꯑꯥꯎ ꯑꯗꯨꯅꯦ ꯀꯌꯥꯝꯗꯁꯨ ꯋꯥꯕꯅꯦ
ꯑꯗꯨꯅꯦ ꯃꯦꯝ ꯍꯣꯢ ꯂꯩꯗꯤ ꯇꯨꯝꯅꯤꯡꯕ ꯍꯦꯟꯅꯦꯕ
ꯑꯗꯨꯅꯦ ꯃꯣꯏ ꯃꯣꯏꯁꯦ ꯀꯩ ꯍꯥꯏꯁꯤꯔꯥ ꯇꯨꯝꯅꯤꯡꯕꯒꯤ ꯍꯤꯗꯥꯛ ꯃꯥꯜꯂꯦ
ꯍꯣꯏ ꯍꯣꯏ ꯃꯈꯣꯏ ꯍꯦꯛ ꯆꯥꯡꯗꯤ ꯇꯨꯝꯅꯤꯡꯕ ꯍꯧꯔꯅꯤ
ꯑꯥꯎ
ꯑꯃꯨꯛ ꯆꯟꯗꯗꯤ ꯇꯨꯝꯅꯤꯡꯕꯗꯣ ꯇꯨꯝꯃꯨ ꯍꯥꯏꯔꯁꯨ ꯇꯨꯝꯅꯤꯡꯕ ꯐꯥꯎꯔꯔꯣꯏꯕ
ꯑꯥ ꯑꯗꯣ ꯅꯪꯗꯤ ꯑꯥ ꯌꯨꯝꯗꯔꯥ ꯅꯠꯇ꯭ꯔꯒ ꯇꯝꯄꯥꯛꯇꯔꯥ
ꯑꯗꯤ ꯌꯨꯝꯗ ꯂꯩꯌꯦ ꯅꯠꯇꯦ
ꯑꯣ ꯀꯩ ꯀꯩ ꯇꯧꯕ ꯌꯨꯝꯗ
ꯑꯁ ꯑꯗꯨꯝ ꯂꯩꯌꯦꯗ ꯀꯩꯁꯨ ꯇꯧꯗꯦ ꯑꯗꯨꯝ ꯂꯧꯒꯨꯝꯕ ꯆꯠꯂꯒ ꯑꯗꯨꯝ ꯌꯨꯝꯒꯤ ꯊꯕꯛ ꯇꯧꯔꯦ
ꯑꯌꯥ ꯂꯥꯎꯒꯨꯝꯕꯁꯨ ꯆꯠꯄ꯭ꯔꯥ
ꯍꯣꯏ ꯌꯨꯝ ꯅꯥꯎ ꯂꯩꯇ꯭ꯔꯁꯨ ꯍꯥꯏꯕꯗꯤ ꯏꯅꯦꯒꯤꯒꯨꯝꯕ ꯂꯧ ꯂꯩꯕꯗꯣ ꯑꯗꯨꯝ ꯆꯠꯂꯦꯕ ꯃꯇꯦꯡ ꯄꯥꯡꯕ ꯑꯗꯨꯒꯨꯝꯕꯗꯣ
ꯍꯣꯏ ꯍꯣꯏ ꯑꯩꯌꯥ ꯑꯗꯨꯗꯤ ꯋꯥꯔꯝꯅꯤꯍꯦ ꯀꯣ
ꯍꯣꯏ ꯍꯣꯏ ꯑꯃꯔꯣꯝꯗ ꯅꯨꯡꯉꯥꯏꯔ ꯑꯗꯨꯃ ꯆꯠꯂꯒ ꯄꯨꯜꯂ ꯆꯠꯂꯒ ꯁꯤꯡꯖꯨꯒꯨꯝꯕ ꯆꯥꯔꯒ ꯀꯣ ꯈꯥꯕꯤꯒꯨꯝꯕ ꯊꯥꯔꯒꯁꯦ ꯑꯗꯨꯅꯦ ꯑꯁꯤꯒꯨꯝꯕ ꯇꯧꯔ ꯆꯥꯕꯅꯅ ꯅꯨꯡꯉꯥꯏꯔꯦ
ꯊꯕꯤ ꯁꯧ ꯃꯌꯥꯝ ꯂꯩꯕꯅꯦ ꯂꯥꯎꯗ ꯑꯩꯁꯨ ꯂꯥꯎꯒꯨꯝꯕꯗꯤ ꯆꯠꯅꯤꯡꯉꯦ
ꯎꯝ
ꯆꯠꯂꯒꯔ ꯏꯃꯥꯟꯅꯕꯤꯒ ꯆꯠꯂꯒ ꯑꯗꯨꯝ ꯆꯥꯕ ꯈꯣꯠꯄ ꯇꯧꯔꯒꯀꯣ
ꯍꯣꯏ ꯄꯨꯃꯤꯠ ꯈꯨꯗꯤꯡꯒꯤ ꯆꯠꯄꯗꯤ ꯉꯥꯟꯗꯦ ꯑꯗꯨ ꯑꯣꯏꯔꯁꯨ ꯃꯔꯛ ꯃꯔꯛꯇꯤ ꯆꯠꯂꯦꯕ
ꯑꯗꯨꯅꯦ ꯑꯈꯣꯏꯗꯤ ꯂꯥꯎ ꯆꯠꯁꯦ ꯍꯥꯏꯕꯗꯤ ꯆꯥꯕ ꯆꯠꯆꯦ ꯍꯥꯏꯕꯒ ꯆꯞ ꯃꯥꯟꯅꯔꯦ ꯂꯥꯎ ꯆꯠꯄꯁꯦ ꯂꯥꯎ ꯆꯠꯄꯁꯦ ꯑꯩꯈꯣꯏꯗꯤ ꯆꯥꯕ ꯆꯠꯁꯦ ꯍꯥꯏꯕꯒ ꯑꯗꯨꯝ ꯆꯞ ꯃꯥꯟꯅꯔꯦꯕ
ꯑꯗꯨꯅꯦ ꯑꯗꯨꯅꯦ ꯍꯥꯢꯕꯗꯤ ꯂꯧꯗꯤ ꯆꯥꯕꯁꯨ ꯌꯥꯝ ꯍꯦꯟꯅ ꯅꯨꯡꯉꯥꯏ ꯍꯥꯏꯕꯅꯤꯗ ꯆꯥꯕꯁꯨ ꯌꯥꯝ ꯍꯥꯎꯋꯦ ꯌꯨꯝꯗ ꯌꯨꯝꯒꯤ ꯍꯤꯟꯖꯥꯡ ꯍꯤꯟꯖꯥꯡꯗꯣ ꯑꯃꯨꯛ ꯂꯧꯗ ꯄꯨꯔꯛ ꯍꯣꯏ ꯍꯧꯗꯕꯗꯣ ꯂꯧꯗ ꯄꯨꯔꯛ ꯑꯗꯣ ꯆꯥꯗꯦ ꯑꯦꯁ ꯍꯦꯟꯅ
ꯎꯝ ꯑ ꯅꯣꯏꯁꯨ ꯑꯗꯨꯃꯥꯢ ꯇꯧꯕ꯭ꯔꯥ
ꯍꯣꯏ ꯍꯣꯏ
ꯑꯩꯈꯣꯏꯁꯨ ꯑꯗꯨꯃꯥ ꯇꯧꯔꯝꯃꯦꯕ ꯑꯗꯨꯒꯤ ꯑꯌꯥ ꯍꯧꯖꯤꯛ ꯅꯪꯅ ꯑꯗꯨꯃꯥꯏ ꯋꯥꯔꯤꯗꯣ ꯂꯤꯕꯒꯤ ꯑꯩ ꯅꯤꯡꯁꯤꯡꯉꯦ
ꯑꯗꯨꯅꯦ ꯃꯇꯝ ꯑꯃꯈꯛꯇꯅꯤ ꯑꯗꯨꯃꯥꯏ ꯇꯧꯕꯁꯨ
ꯑꯥꯎ ꯑꯗꯨꯅꯦ ꯑꯩꯈꯣꯏꯒꯤ ꯀꯩ ꯍꯥꯏꯁꯤꯔꯥ ꯀ꯭ꯂꯥꯁ ꯑꯩꯠ ꯅꯥꯏꯟ ꯇꯦꯟ ꯑꯗꯨꯝ ꯁ꯭ꯋꯥꯗ ꯑꯗꯨꯝ ꯑꯩꯈꯣꯏꯁꯨ ꯂꯧ ꯑꯗꯨꯝ ꯆꯠꯄꯅꯦꯕ
ꯍꯣꯏ ꯍꯣꯏ ꯑꯗꯨ ꯁꯤ ꯃꯇꯝꯗ ꯌꯨꯝꯗ ꯂꯩꯕꯅꯤꯅꯀꯣ
ꯎꯝ ꯍꯣꯏ ꯌꯨꯝꯗ ꯂꯩꯕꯒꯤ ꯑꯩꯈꯣꯏꯗꯤ ꯑꯩꯈꯣꯏꯒꯤ ꯌꯨꯝꯗꯤ ꯂꯥꯎ ꯂꯩꯇꯦ ꯑꯗꯨ ꯑꯣꯏꯔꯁꯨ ꯁꯨ ꯏꯃꯥꯟꯅꯕꯤꯒꯤ ꯂꯧ ꯂꯩꯕ ꯑꯗꯨꯒꯤ ꯑꯩꯈꯣꯏꯁꯨ ꯑꯗꯨꯝ ꯆꯠꯄ ꯅꯨꯡꯉꯥꯏꯇꯦꯅꯀꯣ ꯑꯗꯨꯒ ꯆꯠꯄꯁꯨ ꯅꯨꯡꯉꯥꯏ ꯑꯩꯈꯣꯏꯗꯁꯨ ꯑꯗꯨꯝ
ꯂꯣꯏꯖꯝ ꯊ ꯃꯁꯤ ꯄꯆꯝꯅ ꯇ
ꯑꯗꯨꯒꯤ ꯍꯦ ꯀꯩ ꯑꯦ ꯆꯩ ꯂꯥꯛꯑꯅꯤꯀꯣ ꯀꯔꯤ ꯀꯥꯎꯕ
ꯍ
ꯀꯣꯛꯁꯦ ꯌꯥꯗ꯭ꯔꯦ ꯍꯟꯗꯛꯇꯤ ꯂꯥꯏꯔꯤꯛ ꯇꯝ ꯇꯝꯂꯒꯀ
ꯑꯗꯨꯅꯦ ꯂꯥꯏꯔꯤꯛ ꯇꯝ ꯇꯝꯂꯒ ꯃꯤꯗꯤ ꯂꯥꯏꯔꯤꯛ ꯇꯝ ꯇꯝꯃꯒ ꯍꯩꯌꯦ ꯍꯥꯏꯔꯒ ꯑꯩꯈꯣꯏꯗꯤ ꯂꯥꯏꯔꯤꯛ ꯇꯝ ꯇꯝꯂꯒ ꯄꯪꯕ ꯍꯧꯔꯦ ꯌꯥꯝ
ꯍꯣꯏ
ꯃꯤ ꯃꯤꯗꯤ ꯂꯥꯏꯔꯤꯛ ꯄꯥ ꯄꯥꯔꯒ ꯑꯣꯐꯤꯁꯔꯒꯨꯝꯕ
ꯑꯗꯨꯅꯦ
ꯊꯣꯛꯑꯦ ꯑꯩꯈꯣꯏꯗꯤ ꯊꯣꯛꯇꯦ
ꯎꯝ ꯈꯪꯗ꯭ꯔꯦꯗ ꯗꯥꯔꯤꯛ ꯇꯥ ꯑꯃꯁꯨ
ꯎꯝ ꯇꯝꯔꯒ ꯑꯗꯨꯝ ꯄꯪꯕꯅ ꯍꯦꯜꯂꯦ ꯍꯥꯏꯇꯥꯔꯦ
ꯎꯝ ꯎꯝ ꯑꯗꯨꯅꯦ
ꯂꯥꯏꯔꯤꯛ ꯏꯅꯉꯥꯏꯁꯨ ꯃꯌꯥꯝ ꯥꯎ ꯀꯩꯍꯕ
ꯍꯌꯦꯡꯗꯤ ꯀꯔꯤ ꯇꯧꯗꯣꯏꯅꯣꯕ
ꯍꯌꯦꯡꯗꯤ ꯀꯩ ꯇꯧꯗ
ꯍꯣꯏ ꯍꯣꯏ
ꯍꯌꯦꯡꯗꯤ ꯈꯪꯗꯦꯗ ꯍꯌꯦꯡꯁꯦ ꯑꯩꯈꯣꯏꯗꯤ ꯀꯣꯂꯦꯖ ꯀꯥꯕꯅꯤꯅ ꯀꯣ ꯀꯥꯒꯦꯅ ꯇꯧꯕ ꯍꯥꯏ ꯍꯥꯏꯁꯨ ꯍꯣꯏ ꯁꯨꯇꯤꯁꯨ ꯄꯤꯗꯦ ꯁꯨꯇꯤ ꯄꯥꯝꯃꯤꯕ ꯑꯗꯨꯕꯨ ꯁꯨꯇꯤꯗꯨꯁꯨ ꯄꯤꯕꯤꯗꯦ ꯁꯥꯎꯔꯒ ꯂꯩꯕꯅꯦ ꯑꯩꯈꯣꯏꯁꯨ ꯌꯥꯝ ꯁꯥꯕꯁꯨ ꯁꯥꯏꯌꯦꯕ
ꯎꯝ
ꯁꯨꯇꯤ ꯁꯨ ꯄꯤꯗꯦ ꯄꯤꯒꯦꯔ ꯈꯪꯗꯦ ꯑꯣ ꯅꯨꯡꯉꯤꯏꯔꯅꯤꯍꯦ ꯗꯨꯗꯤ
ꯍꯣꯏ ꯁꯨꯇꯤ ꯄꯤꯕꯒꯤ ꯍꯟꯗꯛ
ꯎꯝ ꯑꯩꯈꯣꯏꯗꯤ ꯁꯨꯇꯤ ꯄꯤꯗꯦ ꯑꯥꯎ ꯍꯣꯏ ꯑꯩꯈꯣꯏ ꯁꯨꯇꯤ ꯄꯤꯗꯦ ꯑꯩ ꯀꯃꯥꯏꯅ ꯇꯧꯁꯦ
ꯁꯨꯇꯤꯁꯨꯀꯣ ꯃꯤꯅ ꯃꯤꯅ ꯆꯟꯅꯤꯡꯕ ꯃꯇꯝꯗ ꯄꯤꯗꯦ
ꯑꯥꯎ ꯍꯣꯏ ꯍꯣꯏ ꯍꯣꯏ ꯑꯗꯨꯝ ꯐꯔꯛꯖꯒ ꯇꯥꯕꯗꯣꯥꯐꯝ ꯀꯥꯟꯗ ꯎꯝ ꯑꯗꯨꯝ ꯄꯤꯕꯗꯣ ꯑꯗꯨ ꯑꯣꯏꯔꯁꯨ ꯅꯣꯏꯗꯤ ꯄꯤꯕꯅꯤꯗꯅ ꯑꯗꯨꯒ ꯌꯥꯝ ꯅꯨꯡꯉꯥꯏꯔꯅꯤ
ꯍꯣꯏ ꯑꯩꯈꯣꯏꯁꯨ ꯋꯥꯟ ꯋꯤꯛ ꯃꯈꯛꯇꯅꯤꯗ ꯄꯤꯕꯗꯣ
ꯑꯣ ꯑꯗꯨ ꯑꯣꯏꯔꯁꯨ ꯌꯨꯝ ꯆꯠꯄ
ꯎꯝ
ꯅꯨꯡꯉꯥꯏꯍꯦ
ꯆꯥꯅꯤꯡꯕꯒꯤ ꯆꯠꯄꯅꯤꯗ ꯃꯟꯗꯦꯗꯒꯤ ꯑꯃꯨꯛ ꯀ꯭ꯂꯥꯁ ꯍꯧꯗꯣꯏꯅꯦ ꯑꯩꯈꯣꯏꯁꯨ
ꯑꯣ ꯑꯗꯨꯗꯤ ꯀꯩꯀꯥꯟꯗ ꯂꯥꯛꯅꯤ
ꯑꯩꯈꯣꯏ ꯊꯥꯡꯖꯥꯒꯨꯝꯕ ꯅꯨꯃꯤꯠꯇ ꯂꯥꯛꯇꯣꯏꯅ ꯑꯃꯨꯛ
ꯑꯣ ꯋꯥꯔꯤ ꯆꯞ ꯆꯥꯔꯤꯗꯅ ꯐꯥꯏꯟꯒꯨꯝꯕꯗꯤ ꯊꯤꯕ꯭ꯔꯥ ꯅꯣꯏ ꯊꯥꯠꯅꯥ ꯂꯛꯄꯗ ꯑꯣ ꯑꯔꯥꯏ ꯌꯥꯝ ꯃꯥꯟꯗ꯭ꯔꯣ ꯑꯗꯨꯗꯤ
ꯑꯗꯨꯒꯤꯅꯦ ꯆꯠꯂꯁꯨꯀꯣ ꯃꯤ ꯌꯨꯝꯗ ꯑꯗꯨꯝ ꯂꯩꯕ ꯅꯨꯡꯉꯥꯏꯔꯦ ꯍꯥꯏꯗꯤ ꯑꯃꯨꯛ ꯂꯪꯅꯤꯡ ꯃꯇꯝ ꯌꯧꯔꯅꯤ
ꯎ ꯑꯗꯨꯅꯦ ꯑꯗꯨꯅꯦ ꯍꯣꯏ ꯍꯣꯏ ꯍꯦꯟꯃꯜꯂꯦꯀꯣ ꯑꯗꯨꯗꯤ
ꯍꯣꯏ ꯑꯗꯨꯒꯤ ꯑꯃꯨꯛ ꯆꯥꯅꯤꯡꯗꯕ ꯐꯥꯎꯕꯗꯤ ꯑꯗꯨꯝ ꯆꯥꯅꯤꯡꯗ꯭ꯔꯦꯅ ꯌꯨꯝꯗ ꯑꯗꯨꯝ ꯂꯩꯅꯤꯡꯅ ꯑꯗꯨꯝ ꯂꯩꯔꯦ ꯅꯨꯃꯤꯠ ꯑꯃꯗ ꯆꯥꯝꯃ ꯆꯥꯝꯃ ꯄꯤꯔꯦ ꯑꯗꯨꯅꯦ
ꯎꯝ ꯑꯩ ꯑꯩꯈꯣꯏ ꯑꯁ ꯁꯨꯇꯤꯁꯨ ꯄꯤꯗꯦ ꯁꯥꯁꯨ ꯆꯥꯛꯑꯦ ꯁꯥꯏꯑꯦ ꯑꯗꯨꯒꯤ ꯀꯃꯥꯏꯅ ꯂꯩꯁꯦ ꯈꯪꯗꯦ ꯌꯥꯝꯅ ꯋꯥꯏ ꯍꯥꯏꯇꯥꯔꯦ
ꯎꯝ ꯋꯥꯔ ꯋꯥꯕꯅꯤꯅ ꯁꯥꯕ ꯍꯥꯏꯁꯤꯗꯤ
ꯎꯝ
ꯍꯥꯏꯕꯗꯤ ꯃꯤ ꯏꯪꯕ ꯃꯇꯝꯗ ꯈꯔ ꯅꯨꯡꯉꯥꯏꯕ
ꯑꯥꯎ ꯍꯣꯏ ꯍꯣꯏ ꯑꯗꯨꯅꯦ
ꯃꯤ ꯃꯤꯅꯥ ꯇꯧꯅꯤꯡꯕ ꯑꯗꯨꯝ ꯁꯥꯍꯟꯅꯤꯡꯉꯥꯏ ꯇꯧꯕ ꯌꯥꯏꯕ ꯁꯥꯗꯤ ꯏꯪꯅꯤꯡꯉꯥꯏꯗꯤꯀꯣ ꯏꯁꯤꯡ ꯅꯠꯇ꯭ꯔꯗꯤ ꯂꯩꯇꯦ
ꯂꯩꯇꯦ ꯂꯩꯇꯦ ꯑꯗꯨꯒ ꯏꯁꯤꯡ ꯑ ꯎ ꯐꯦꯟ ꯊꯥꯔꯁꯨ ꯀꯥꯟꯅꯗꯦ ꯀꯩ ꯍꯥꯏ ꯆꯔ ꯐꯦꯟ ꯊꯥꯔꯒ ꯑꯗꯨꯝ ꯍꯦꯟꯅ ꯁꯥꯕꯗꯣ ꯍꯥꯏꯇꯥꯔꯦ ꯑꯗꯨꯝ ꯇꯧꯋꯦꯕ ꯑꯗꯨꯒꯤ ꯑꯁ
ꯍꯦꯛ ꯍꯦꯛ ꯍꯦꯛ ꯐꯦꯟ ꯊꯥꯕ ꯃꯇꯝꯗ ꯏꯪꯉꯦꯕ ꯑꯗꯨꯝ ꯑꯗꯨꯝ ꯍꯥꯏꯕꯗꯤ ꯅꯨꯡꯇꯤꯒꯤ ꯑꯗꯨꯝ ꯊꯥꯑꯁꯨ ꯏꯪꯕ ꯐꯥꯎꯗ꯭ꯔꯦ
ꯑꯥꯎ ꯍꯣꯏ ꯑꯗꯨꯕꯨꯀꯣ ꯑꯩꯗꯤ ꯑꯩ ꯀꯩ ꯍꯥꯏꯁꯤꯔꯥ ꯁꯥꯕ ꯑꯩꯗꯤ ꯄꯥꯝꯗꯦ ꯁꯥꯕꯗ ꯄꯥꯝꯗꯦ ꯑꯩꯗꯤ ꯋꯤꯟꯇꯔ ꯑꯣꯏꯅ ꯄꯥꯝꯃꯦ
ꯍꯣꯏ ꯍꯣꯏ ꯏꯃ ꯃꯇꯝꯥꯡꯗ ꯈꯔꯗꯤꯅ ꯑꯩꯗꯤ ꯑꯁ ꯑꯃꯇꯥ ꯌꯥꯏꯗ ꯑꯗꯨ ꯑꯣꯏꯔꯁꯨ ꯁꯥꯃꯟꯁꯦ ꯌꯥꯂꯦ
ꯑ ꯑꯩꯗꯤ ꯁꯃꯟꯕꯁꯨ ꯁꯝꯃꯟꯗꯁꯨ ꯁꯝꯃꯔꯗꯤꯦ ꯑꯩꯗꯤ ꯄꯥꯝꯗꯦ
ꯍꯥꯏꯕꯗꯤ ꯁꯥꯕ ꯃꯇꯝꯗꯨꯅꯦ
ꯎꯝ ꯑ ꯍꯣꯏ ꯍꯣꯏ ꯍꯣꯏ ꯑꯗꯨ ꯑꯣꯏꯔꯁꯨ ꯑꯩ ꯑꯩꯗꯤ ꯁꯝꯃꯔꯗꯤ ꯄꯥꯝꯪ ꯑꯗ ꯑꯩꯗꯤ ꯌꯥꯝꯅ ꯄꯥꯝꯃꯦ
ꯍꯣꯏ ꯏꯃꯥꯟꯗꯁꯨ ꯑꯩꯗꯤ ꯌꯦꯡꯕ ꯏꯃꯅꯁꯨ ꯑꯩꯗꯤ ꯅꯨꯡꯉꯥꯏꯇꯦꯗ
ꯎꯝ ꯑꯣ ꯈꯥꯡꯕ ꯅꯨꯡꯉꯥꯏꯇꯕ꯭ꯔꯥ ꯅꯪ ꯈꯥꯡꯕ ꯍꯥꯏꯩꯗꯕ꯭ꯔꯥ
ꯍꯣꯏ ꯍꯥꯏꯇꯕ ꯍꯥꯏꯕ ꯇꯥꯔꯦ
ꯑꯩꯗꯤ ꯏꯪꯕꯗꯤ ꯑꯗꯨꯝ ꯈꯥꯡꯕ ꯌꯥꯏ
ꯑꯅꯦ ꯌꯥꯔꯅꯦ
ꯑꯗꯨꯅꯦ ꯑꯗꯨꯒꯤꯅꯦ
ꯑꯗꯣ ꯁꯥꯃꯟꯅꯁꯨ ꯈꯪꯕ ꯌꯥꯗꯦ
ꯍꯣꯏ ꯍꯣꯏ ꯅꯣꯏꯒꯤ ꯀꯩ ꯍꯥꯏꯁꯤꯔꯥ ꯅꯣꯏꯒꯤ ꯈꯨꯟꯗ ꯑꯗꯨꯝ ꯀꯣꯏꯕ ꯆꯠꯄ ꯑꯗꯨꯝ ꯂꯩꯕ꯭ꯔ ꯍꯥ ꯑꯣ ꯀꯩ ꯃꯐꯝꯔꯥ
ꯑꯩꯗꯤ ꯈꯪꯗꯦꯍꯦ ꯃꯤꯅ ꯑꯗꯨꯝ ꯃꯤꯗꯤ ꯆꯠꯂꯦ ꯑꯗꯨ ꯑꯩꯁꯨ ꯇꯣꯏꯅ ꯆꯠꯇꯕꯅꯤꯅ
ꯑꯣ ꯑꯗꯨꯝ ꯀꯩ ꯍꯥꯏꯁꯤꯔꯥ ꯏꯁꯤꯡ ꯋꯥꯇꯔꯐꯣꯜꯒꯨꯝꯕ ꯑꯗꯨꯝ ꯂꯩꯕ꯭ꯔꯥ
ꯕꯨꯅ
ꯑꯣ ꯑꯁ ꯅꯨꯡꯉꯥꯏꯔꯤꯅꯦ ꯍꯥꯏ ꯑꯗꯨꯗꯤ ꯑꯩꯗꯤ ꯋꯥꯇꯔꯐꯣꯜꯒꯨꯝꯕꯗ ꯑꯩꯗꯤ ꯆꯠꯅꯤꯡꯉꯦ ꯀꯣ ꯋꯥꯇꯔꯐꯣꯜꯒꯨꯝꯕ ꯆꯠꯂꯒ ꯐꯣꯇꯣ ꯀꯥꯞꯂꯒ ꯑꯩ ꯁꯨꯡꯛꯆꯠ ꯆꯠꯇꯦ ꯑꯩ ꯋꯥꯇꯔꯐꯣꯜꯁꯦ
ꯍꯟꯗꯛ ꯁꯥꯕ ꯃꯇꯝꯗ ꯆꯠꯄ ꯌꯥꯝ ꯅꯨꯡꯉꯥꯏꯕꯅꯦ
ꯍ ꯇꯁꯦꯡꯕꯅꯦ ꯍꯦꯛ ꯄꯣꯛꯄꯗꯀꯣ ꯑꯩꯗꯤ ꯁꯨꯆꯠ ꯆꯠꯇꯦ ꯋꯥꯇꯔꯐꯣꯜꯗ